ꯍ
ꯇꯥꯔꯦ
ꯐꯔꯦ ꯐꯔꯦ ꯀꯩꯅ ꯀ ꯀꯣꯁꯦ ꯁ ꯀꯩꯅꯣ ꯑꯦꯂꯛꯇꯁꯨ ꯐꯣꯗꯝ ꯁꯤꯃꯅꯤ ꯅꯪꯪ꯭ꯔ ꯆꯪꯗꯦ ꯁꯟꯗꯌꯥ ꯑꯃꯗ ꯀꯣꯄꯁꯂ ꯅ ꯀꯩ ꯑꯣꯏꯖꯅꯤꯡ
ꯁ ꯈꯟꯗ ꯊꯁꯖ ꯃꯣꯏ ꯀꯇ ꯀꯗ ꯀ ꯆꯁꯤ ꯎꯝ ꯃꯉ ꯀꯗꯥꯏꯗ ꯊꯣꯛꯑꯁꯦ ꯑꯗꯨ ꯆꯞ ꯆꯥꯅꯦ ꯄꯨꯡꯃꯥ ꯐꯥꯏꯚ ꯐꯤꯐꯇꯤꯗ ꯀꯣꯆꯤꯡ ꯍꯧꯋꯦꯑꯅꯦ ꯃꯥ ꯐꯥꯏꯚ ꯊꯥꯔꯇꯤꯗ ꯍꯥꯏꯗꯤ ꯇꯥꯏ ꯀꯔ ꯀꯄꯔꯤꯅ ꯗꯥꯡꯒ ꯀꯅꯤ ꯍꯥꯏꯌꯦ ꯅꯨꯡꯗꯥꯡꯔꯁꯦ ꯄꯨꯡ ꯇꯔꯨꯛ ꯃꯈꯥꯏ ꯇꯦꯠ ꯑꯗꯨꯗꯥꯏ ꯑꯗꯨꯝ ꯇꯥꯔꯅꯤ ꯊꯦꯡꯉꯅꯤ ꯍꯧꯖꯤꯛ ꯇꯧꯗꯣꯏꯁꯦ ꯐꯠ ꯎꯅꯔꯒ ꯄꯨꯕꯨ꯭ꯦꯁꯦ ꯐꯠ ꯄꯤꯊꯣꯛꯑꯃꯅꯤ ꯑꯗꯨꯒ ꯕꯥꯔꯊꯗꯦ ꯁ ꯄꯤꯊꯣꯛꯑꯃꯅꯤ ꯍꯌꯦꯡꯉꯦꯕ ꯗꯣ ꯂꯦꯠꯇ ꯄꯤꯗꯗꯤ ꯇꯜꯂꯦꯕ ꯑꯥꯂꯤꯗ ꯑꯣꯏꯅ ꯄꯤꯊꯣꯛꯍꯔꯒꯦꯕ
ꯎꯝ
ꯎ ꯍꯥꯏꯗꯤ ꯀꯩꯅꯣ ꯇꯧ ꯑꯣꯏꯗꯅ ꯂꯦꯠꯇ ꯄꯤꯔꯗꯤ ꯋꯥꯈꯟ ꯅꯨꯡꯉꯥꯏꯇꯕ ꯍꯥꯏꯕ ꯍꯥꯏꯕ ꯂꯩꯗꯅ
ꯎꯝ ꯭ꯔꯣ ꯑ ꯗꯅ ꯍꯥꯏ ꯆ ꯑꯗꯨꯅ
ꯑ ꯑꯁꯤ ꯛ ꯛꯦꯖꯦ ꯐꯣꯔ ꯊꯔꯇꯤ ꯐꯣꯔ ꯊꯔꯤ ꯄꯤꯕꯤꯕ ꯑꯃꯔꯗꯤꯛ ꯌꯥ ꯐꯖꯩꯕꯗꯣ ꯑꯩꯅ ꯏꯆꯝ ꯆꯝ ꯍ
ꯑꯕꯤ ꯃꯑꯣꯣꯡ ꯊꯖꯗꯤꯁꯦ ꯍꯉꯣꯟꯗ ꯊ ꯀꯣꯣ ꯆꯂ ꯑꯩ ꯃ ꯇ ꯑꯩꯅ ꯉꯁꯦ ꯊꯕꯜ ꯆꯠꯂꯦꯕ ꯩꯅ ꯑꯩꯅ ꯃꯥꯔ ꯄꯔꯤ ꯆ
ꯅꯪ ꯉꯥꯎꯖꯗꯦ
ꯁꯂꯦꯖꯦ ꯎ ꯅꯨꯄꯤ ꯑꯃꯒꯤ ꯅꯨꯄꯤ ꯐꯤꯟꯗꯒ ꯊꯨꯏꯅꯥ ꯁꯤꯒꯤ ꯍꯥꯏꯗꯤ ꯀꯣꯜꯒꯤ ꯏꯁꯀ꯭ꯔꯤꯟꯗꯒ ꯅꯨꯄꯤ ꯑꯃꯒ ꯊꯣꯛꯑꯦꯕ ꯎꯝ ꯑꯗ ꯋꯥꯒ ꯕ꯭ꯔꯥꯖꯤꯜ ꯕ꯭ꯔꯥꯖꯤꯜꯒ ꯅꯣꯋꯦꯒ ꯑꯁ ꯍ ꯍꯣꯟꯖꯗꯔꯤꯦ ꯅꯣꯋꯦꯅ ꯎꯝ ꯑꯩ ꯀꯩꯅꯗꯔꯄ ꯃꯦꯖꯤꯀꯦꯜꯗꯨꯔꯒ ꯑꯦꯟꯦꯕ ꯕꯤꯅꯤ ꯕꯤꯅꯤꯅ ꯀꯧꯔꯛꯀꯅꯤ ꯕꯤꯅꯤꯅ ꯑꯁ ꯉꯁꯤ ꯀꯣꯟ ꯕꯔꯗꯤꯦꯗꯣ ꯐꯖꯅ ꯁꯥꯟꯅꯩ ꯑꯗꯨꯝ ꯊ꯭ꯔꯤ ꯇꯨꯗꯣ ꯌꯥꯝ ꯊꯤ ꯐꯖꯩ ꯐꯩ ꯌꯥꯝ ꯊꯤ ꯐꯖꯩ ꯀꯣꯟꯕꯥꯗꯤꯗ ꯀꯣꯣꯟꯕꯥ ꯐꯖꯩ ꯃꯣꯡꯉꯁꯤ ꯑꯣ ꯑꯦꯟ ꯑꯖꯤꯗꯤꯟ ꯍꯥ ꯆꯂꯗ ꯂꯥꯁ ꯃꯅꯤꯠꯅ ꯀ ꯂꯥꯁ ꯑ ꯕꯣꯟꯖꯥ ꯃꯣꯏ ꯀꯩꯅꯣꯁꯨ ꯂꯥꯁ ꯃꯤꯅꯤꯠꯇ ꯆꯜꯂꯦꯕ
ꯑ ꯁꯅꯤꯁꯤꯕꯨꯒꯣꯗꯨ
ꯑꯥ ꯑꯅꯤꯁꯨꯕ ꯒꯣꯜ ꯑꯇꯣ ꯐꯖꯩ ꯑꯗꯨꯝ ꯃꯣꯏ ꯇꯤꯝꯗꯤ ꯑꯗꯨꯝ ꯐꯣꯇꯒꯗꯁꯄꯤꯗ ꯃꯟꯗꯦꯗ ꯑꯗꯣ ꯇ꯭ꯌꯨꯁꯗꯦꯗ ꯀꯩꯅꯣ ꯑꯣꯏꯔꯅꯤ ꯑꯦ ꯀꯩꯅꯣ ꯃꯟꯗꯦꯗ ꯀꯩꯅꯣ ꯂꯩꯔꯝꯅꯤ ꯉꯁꯤ ꯁꯦꯇꯔꯗꯦ ꯅꯠꯇ꯭ꯔꯣꯗꯦꯗ ꯃꯟꯗꯦꯗ ꯀꯩꯅꯣ ꯍꯪꯒꯅꯤ ꯕꯖꯤꯔꯒ ꯀꯩꯅꯣꯒ ꯅꯣꯦꯒ ꯍꯤ ꯌ ꯍꯣꯟꯟꯇꯅ ꯇꯧꯣꯔꯦ ꯑꯗꯨ ꯀꯩꯅꯣ ꯅꯠꯇ꯭ꯔꯣ ꯃꯟꯗꯦꯒꯤ ꯄꯨꯡ ꯑꯃꯒ ꯀꯌꯥꯅꯣ ꯑꯅꯤꯔ ꯑꯥ ꯑꯗꯨꯃꯥꯏꯅ ꯑꯣꯏꯔꯣ ꯀꯩꯅꯣꯝ ꯇꯧꯕꯅꯦ ꯑꯗꯣ ꯑꯩ ꯉꯁꯤ ꯋꯥꯡꯈꯩ ꯆꯠꯂꯗꯤ ꯑꯗꯨ ꯑꯗꯨꯕꯣꯜꯗꯝ ꯀꯝꯄꯜꯁꯔꯤ ꯌꯦꯡꯉꯦ ꯍꯥꯏꯗꯤ ꯑꯩ ꯆꯠꯂꯗꯤ ꯃꯟꯗꯦꯒꯤ ꯑꯌꯨꯛꯀꯨꯝꯕꯗ ꯂꯥꯛꯀꯅꯦꯕ ꯑꯗꯨꯅ ꯑꯗꯨꯝ ꯌꯦꯡꯉꯦ ꯑꯗꯨꯏꯣ ꯉꯁꯤꯁ ꯇꯔ ꯍꯌꯦꯡ ꯁꯤ ꯍꯌꯦꯡ ꯁꯇꯤ ꯑ ꯍꯌꯦꯡ ꯆꯠꯀꯦ ꯉꯁꯤ ꯆꯠꯀꯦ ꯇꯧꯕ ꯍꯥꯏꯗꯤ ꯍꯌꯦꯡ ꯂꯥꯛꯑꯅꯦ ꯍꯌꯦꯡ ꯂꯥꯛꯑꯣꯦ ꯍꯪꯆꯤꯠ ꯂꯥꯛꯑꯀꯅꯤ
ꯑꯣ ꯍꯪꯁꯤꯤꯗꯕ
ꯑꯥ ꯑꯗꯨꯅꯅꯦ ꯑꯩ ꯍꯥꯏꯁꯦ ꯉꯁꯤ ꯍꯥꯏꯐꯦꯠ ꯆꯦꯟꯊꯣꯛꯎꯁꯦ ꯈꯣꯠꯂꯨꯁꯦꯁ ꯑꯗꯣ ꯑꯥꯗꯁꯨ ꯃꯤ ꯂꯩꯇꯦꯕ ꯍꯥꯏꯗꯤ ꯑꯈꯣꯏꯕꯨ ꯑꯣꯏꯗꯣ ꯃꯇꯣꯝ ꯂꯩꯕꯅꯤꯅ ꯅꯨꯡꯉꯥꯏꯇꯕ ꯃꯥꯜꯂꯦꯕ ꯈꯅꯥ ꯂꯩꯦ ꯅꯧ ꯑꯩꯈꯣꯏꯕꯣꯛ ꯃꯣꯏ ꯂꯩꯁꯦ ꯌꯨꯝꯁꯦ ꯑꯩꯈꯣꯏꯕꯣꯛ ꯑꯩꯈꯣꯏꯕꯣꯛ ꯑꯃ ꯄꯨꯟꯅ ꯂꯩꯔꯦꯗꯅ ꯑꯗ ꯃꯦꯟ ꯑꯣꯏꯅ ꯑꯩꯈꯣꯏ ꯑꯩꯈꯣꯏ ꯄꯣꯛꯄꯁꯦ ꯀꯧꯅꯗꯦꯕ ꯀꯕ ꯑ ꯑꯇꯣꯞꯄ ꯃꯤꯒ ꯅꯠꯇꯅ ꯑꯩꯈꯣꯏꯕꯨ ꯑꯩꯈꯣꯏꯕꯨ ꯀꯣꯟꯗꯦ ꯑꯗꯨꯒ ꯃꯆꯥꯅ ꯅꯨꯄꯥ ꯌꯥꯏꯕꯁꯤꯒꯤꯅ ꯃꯣꯏ ꯃꯁꯥ ꯃꯌꯨꯝꯗꯧꯨꯛ ꯂꯩꯖꯔꯦꯗꯅ
ꯎꯝ
ꯍꯥꯏꯗꯤ ꯀꯅꯥꯝꯇ ꯌꯦꯡꯕꯤꯗ꯭ꯔꯦꯕ ꯑꯗꯣ ꯑꯩꯈꯣꯏꯅꯤ ꯍꯣꯏꯅ ꯑꯃꯨꯛ ꯑꯩꯈꯣꯏꯄꯨ ꯍꯣꯏꯒꯤ ꯃꯅꯥꯛ ꯑꯩꯈꯣꯏ ꯃꯅꯥꯛꯇ ꯃꯌꯨꯝ ꯄꯥꯜꯂꯦꯕ ꯑꯗꯣ ꯑꯩꯈꯣꯏꯅꯦꯅ ꯂꯥꯛꯑꯒ ꯅꯨꯡꯗꯥꯡꯒꯤ ꯍꯤꯟꯖꯥꯡ ꯊꯤꯜꯂꯛꯄꯒꯨꯝꯕ ꯑꯗꯩꯗꯤ ꯑꯌꯨꯛꯇ ꯂꯥꯛꯑꯒ ꯆꯥꯛ ꯊꯣꯡꯉ ꯆꯥꯕꯒꯨꯝꯕ ꯑꯗꯨꯃꯥꯏꯅ ꯇꯧꯋꯦꯕ ꯍꯥꯏꯗꯤ ꯑꯩꯈꯣꯏꯅ ꯅꯨꯄꯥꯗꯣ ꯀꯩꯅꯣꯅꯦꯕ ꯎ ꯄꯨꯂꯤꯁ ꯏꯁꯄꯤꯁꯦꯜ ꯐꯣꯔꯁꯅꯦꯕ
ꯎꯝ
ꯑꯗꯨꯗꯨꯅ ꯀꯃꯥꯏ ꯀꯩ ꯍꯥꯏꯅꯤ ꯍꯥꯏꯗꯤ ꯌꯨꯝꯗ ꯂꯩꯇꯕꯗꯣ ꯑꯗꯨꯅ ꯑꯩꯈꯣꯏꯅꯤꯒ ꯑꯩꯈꯣꯏꯅꯤꯗꯣ ꯉꯥꯏꯍꯥꯛ ꯂꯩꯇꯅ ꯑꯗꯨꯝ ꯂꯥꯛꯑꯦꯕ ꯑꯗꯨꯒ ꯑꯗꯨꯝ ꯆꯥꯛꯇꯣ ꯊꯣꯡ ꯈꯣꯠꯇꯨꯅ ꯑꯗꯨꯝ ꯇꯧꯋꯦ ꯗ ꯀꯩꯅꯣ ꯅꯣꯏ ꯄꯨꯈ ꯅꯣꯏ ꯄꯨꯣꯛꯒ ꯀꯧꯅꯗꯔꯤꯗꯤꯦ ꯀꯩ ꯃꯔꯒꯤꯅ ꯑꯩ ꯑꯩꯒ ꯅꯪꯒ ꯆꯞ ꯃꯥꯟꯅꯩ ꯀꯩ ꯃꯔꯝꯒꯤꯅꯣ ꯈꯪꯗꯦ ꯑꯁꯨꯨ ꯈꯥꯎꯗꯦ ꯑꯗꯨꯒꯤ ꯋꯥꯡꯈꯩ ꯂꯩ ꯍꯥꯏꯗꯤ ꯊꯕꯛꯁꯦ ꯑꯃ ꯅꯠꯇ꯭ꯔ ꯑꯃꯗꯤ ꯑꯗꯨꯝ ꯂꯩ ꯍꯥꯏꯗꯤ ꯑꯩꯈꯣꯏꯁꯤ ꯊꯤꯟꯕꯤꯌꯣ ꯍꯥꯏꯕꯒꯨꯝꯕ ꯑꯗꯩꯗꯤ ꯑꯩꯈꯣꯏꯗꯥꯅ ꯂꯥꯛꯑꯣ ꯍꯥꯏꯕꯒꯨꯝꯕ ꯍꯕꯣꯛꯅ ꯁꯤꯕꯣꯛ ꯆꯠ ꯄꯤꯌꯣ ꯍꯥꯏꯕꯒꯨꯝꯕ ꯑꯗꯣ ꯆꯠꯄ ꯍꯥꯏꯁꯦ ꯁꯤꯗꯅꯦ ꯑꯃꯨꯛ ꯁꯥꯏꯀꯜꯒ ꯈꯣꯡꯉꯅ ꯆꯠꯂꯤꯗꯅ ꯑꯂ ꯒꯥꯔꯤꯗ ꯑꯗꯨꯝ ꯆꯠꯂꯦꯕ ꯍꯥꯏꯗꯤ ꯑꯗꯨꯝ ꯐꯠ ꯐ ꯐꯠ ꯐ ꯑꯗꯨꯝ ꯊꯣꯛꯑꯦꯕ ꯑꯗꯣ ꯑꯩ ꯋꯥꯈꯩꯗ ꯁꯤꯗꯤ ꯅꯍꯥꯟ ꯅꯪꯅ ꯀꯩꯅꯣ ꯇꯧꯋꯦꯗ ꯀꯔꯝꯕ ꯑꯁ ꯀꯩꯅꯣ ꯅꯪꯅ ꯑꯆꯥ ꯄꯣꯂꯤꯁ ꯆ ꯄꯊꯔ ꯍꯥꯏꯕ ꯕꯣꯔꯥ ꯂꯩ ꯆꯇꯄꯗꯔꯥ ꯀꯩꯅ ꯊꯦꯪꯅꯩꯌꯦ ꯇꯦꯕꯗꯣ ꯑꯗꯨꯗ ꯃꯥ ꯃꯥꯗꯣ ꯀꯩꯅꯣ ꯇꯧꯋꯦꯕ ꯀꯩꯅꯣ ꯀꯩꯅꯣꯝ ꯍꯥꯏ ꯀꯩꯅꯣꯝ ꯐꯦꯁꯟ ꯍꯥꯏꯔꯕꯅꯤꯅꯗ ꯃꯥꯁ ꯐꯝꯕ ꯌꯥꯎꯕꯅꯦꯕ ꯗꯨꯀꯥꯟ ꯑꯣꯏꯅ
ꯑꯥ
ꯑꯗꯨꯗ ꯃꯥꯁꯦ ꯍꯜꯂꯛꯄꯗꯣ ꯄꯣꯔꯣꯡ ꯄꯥꯠꯇꯒꯤ ꯌꯨꯝ ꯋꯥꯡꯈꯩ ꯄꯣꯛꯂꯛꯄ ꯑꯗꯨꯝ ꯂꯥꯞꯄꯤꯗꯅ ꯑꯗꯨꯒꯨꯝꯕꯗꯣ ꯂꯧꯕ ꯂꯥꯛꯑꯣ ꯀꯥꯏꯅ ꯑꯩ ꯂꯩꯔꯤ ꯑꯗꯨꯝ ꯐꯣꯟ ꯇꯧꯔꯛꯄꯒꯨꯝꯕ ꯑꯗꯨꯃꯥꯏꯅ ꯇꯧꯋꯦꯕ ꯔꯤ ꯀ ꯁꯤꯗꯤ ꯅꯪ ꯀ ꯋꯥ ꯀꯔꯝꯕ ꯆꯦꯔꯤꯅꯣ ꯀꯣꯔꯒ ꯑꯣ ꯁꯤꯗ ꯑꯩ ꯂꯤ ꯏ ꯍꯥꯏꯗ꯭ꯔꯥ ꯁꯤꯖ ꯑꯣꯏꯗꯅ ꯑ ꯅꯪ ꯍꯧꯖꯤꯛ ꯋꯥꯋꯥꯛꯀꯤꯡ ꯉ ꯂꯩ ꯆꯠꯀꯦ ꯑꯦ ꯊꯅ ꯅꯥꯀꯥꯏꯁꯤꯅ ꯈ ꯊꯒꯥ ꯄ ꯍ ꯅꯥꯀꯥꯏꯁꯤꯅ ꯈꯨꯡꯒꯦ ꯀꯥ ꯇꯨ ꯋꯥ ꯆꯦ ꯑꯗꯨꯅ ꯎ ꯑꯗꯨ ꯈꯣꯡꯎꯞꯄꯒ ꯆꯦꯟꯗꯕꯤ ꯈꯣꯡ ꯆꯠꯇꯣꯏꯣꯔꯔꯕ ꯍꯥꯏꯗꯤ ꯑꯁꯤ ꯑꯩꯅ ꯑꯩꯅ ꯍꯥꯏꯅꯤꯡꯉꯤꯁꯦ ꯆꯠꯈꯤꯕꯩꯗꯤ ꯇꯝ ꯇꯞꯅ ꯆꯠꯈ꯭ꯔꯦꯗꯅ ꯑ ꯄꯣꯠꯁꯦ ꯄꯥꯏꯗꯅꯤꯅ ꯑꯗꯨꯒ ꯍꯜꯂꯛꯄꯩꯗꯣ ꯗ ꯍꯂꯄꯗ ꯁꯂꯁꯦꯕ ꯀꯩꯅꯣꯝ ꯁꯤꯦꯂꯦꯗ꯭ꯔꯥ ꯀꯩꯣꯁꯦ ꯀꯩꯅꯣ ꯍꯧꯖꯤꯛ ꯆꯠꯇꯣꯏꯁꯤꯔꯥ ꯑꯗꯨ ꯋꯥꯡꯈꯩ ꯀ ꯀꯋꯥ ꯀꯩꯅꯗ ꯑ ꯃꯦꯘꯣꯕꯤꯗ
ꯎꯝ
ꯍꯜꯂꯛꯄꯗꯣ ꯀꯩꯅꯣ ꯇꯧꯔꯦꯗꯅ ꯑꯗꯨꯒꯤ ꯃꯌꯥꯏꯈꯣꯏꯕꯤ ꯑꯃ ꯁꯤꯁꯨꯒꯤ ꯂꯝꯕꯤꯗꯨꯗꯒꯤ ꯑꯗꯨꯝ ꯆꯠꯈ꯭ꯔꯒ ꯃꯦꯟ ꯔꯣꯗ ꯇꯥꯏꯗꯅ ꯃꯤꯅꯣꯠꯇꯨꯗ ꯁꯨꯝ ꯆꯦꯜꯂꯛꯑꯦꯗꯅ ꯑꯗꯨꯒ ꯀꯤꯂꯤꯡꯐꯤꯟ ꯐꯥꯎꯖꯟꯕ ꯌꯥꯕꯩꯗꯣ
ꯑꯥ
ꯑꯗꯨꯗ ꯆꯪꯉꯛꯑꯁꯦꯕ ꯑꯩꯅ ꯍꯥꯏꯅꯤꯡꯉꯤꯁꯦ ꯑꯗꯨ ꯑꯗꯨꯝ ꯆꯦꯟꯖꯜꯂꯛꯑꯁꯦꯕ ꯑꯗꯨꯃꯥꯏꯅ ꯇꯧꯁꯦꯕ ꯑꯗꯨꯅ ꯅꯨꯡꯉꯥꯏ ꯋꯗꯔꯁꯦ ꯅꯣꯡ ꯆꯇꯣꯏ ꯌꯥꯝ ꯃꯥꯜꯂꯦ ꯍꯥꯏꯣꯏꯣꯏꯟ ꯌꯥ ꯑꯣ ꯅꯣꯡꯖꯔꯣꯏ ꯑꯗꯨꯗꯤ ꯅꯪꯅ ꯍꯥꯏꯔꯤꯕ ꯇꯥꯏꯃꯤꯡꯗꯣ ꯎꯝ ꯑꯗꯨ ꯑꯗꯨ ꯀꯗꯤꯁꯤ ꯇꯧꯔꯣꯏꯕ ꯎ ꯑꯩꯁꯦ ꯑꯁ ꯕꯣꯜꯁꯦ ꯑꯁ ꯑꯩꯗꯤ ꯕ꯭ꯔ ꯂꯧꯗꯕꯁꯨ ꯍꯥꯏ ꯏꯃꯥꯟꯅꯕꯅ ꯃꯥꯟ ꯏꯃꯥꯟꯅꯕꯅ ꯃꯣꯏ ꯑꯁꯤ ꯎꯔꯤꯄꯣꯛꯇꯒꯤ ꯃꯥꯕ ꯑꯗꯨꯅ ꯍꯥꯏ ꯀꯦꯣ ꯐꯌꯦ ꯅꯨꯃꯤꯣ ꯃꯣꯏ ꯀ꯭ꯂꯞ ꯊꯒꯅ ꯄꯣ ꯇꯔ ꯇꯥꯣ ꯌꯦꯡꯦ ꯍꯥꯏꯌꯦ ꯍꯣꯏ ꯍꯥꯏꯗꯣ ꯑꯗꯨꯒ ꯑꯃꯨꯛ ꯏꯃꯥꯟꯅꯕ ꯑꯇꯣ ꯑꯩꯉꯗ ꯍꯥꯏꯗꯤ ꯑꯣ ꯂꯥꯡꯖꯤꯡꯗ ꯃꯣꯏꯗ ꯃ ꯄ꯭ꯔꯣꯖꯦꯛꯇ ꯂꯩ ꯀꯥꯞꯄꯁꯦ ꯑꯩꯈꯣꯏ ꯂꯥꯡꯁꯤ ꯑꯩꯗꯤ ꯀꯩꯅꯣꯗꯤ ꯐꯥꯏꯅꯦꯜꯗꯣ ꯀꯩꯅꯣꯗꯤ ꯌꯦꯡꯕ ꯌꯥꯏ ꯀ꯭ꯋꯥ ꯀꯩꯊꯦꯜꯗ ꯀꯩꯅꯣ ꯄꯨ ꯐꯔꯤꯅꯦ ꯄꯨꯜꯗ ꯌꯦꯡꯒꯅꯤ ꯀꯥꯞꯐꯝꯗ ꯐꯗ ꯀꯥꯞꯇꯕ ꯀ ꯀꯩꯊꯦꯜꯗ ꯄꯨꯜꯁꯨ ꯐꯤꯖ ꯀꯥꯇꯣꯏꯕ ꯌꯦꯡ ꯌꯦꯡꯗꯣꯏꯕ
ꯑꯩ ꯏꯃꯥꯟꯕꯩ ꯌꯨꯝꯗ ꯌꯦꯡ ꯉꯨꯔꯥꯅꯤ ꯆꯥꯛ ꯆꯥꯔꯒꯥ ꯐꯨꯜ ꯀꯥ ꯊꯤꯒꯤ ꯌꯦꯡꯎꯁꯤꯔꯥ ꯈꯜꯂꯤ ꯅꯥꯟꯅ ꯑꯥꯍꯥꯎꯕ ꯑꯃ ꯊꯣꯡ ꯉ ꯆꯔꯦ ꯑꯁ ꯀꯥꯏꯗꯩ ꯄꯩꯁꯥ ꯇꯥꯟ ꯍꯧꯔꯅꯤ ꯏꯁꯔꯥꯁ ꯁꯤ ꯇꯧꯄꯔꯥ ꯍꯥꯏꯕꯅꯦ ꯃꯗꯤ ꯑꯃ ꯍꯟꯗꯛ ꯂꯨꯄꯥ ꯆꯧꯉꯥ ꯄꯤꯕ ꯐꯔꯤꯗꯝ ꯊꯧꯕꯗꯣ ꯀꯔꯝꯕꯅꯣ ꯑꯃ ꯀꯩꯅꯣ ꯀꯂꯔ ꯍꯥꯏꯗꯤ ꯖꯔꯁꯤ ꯂꯣꯏ ꯁꯨꯕꯗꯨꯔꯥ ꯑꯗꯨ ꯅꯠ ꯇꯨꯔꯦ ꯇꯅꯣ ꯐꯨꯠꯕꯣꯜ ꯖꯔꯁꯤ ꯅꯠꯇꯕ ꯅꯣꯔꯃꯦꯜꯒꯤ ꯃꯤꯅ ꯃꯌꯥꯝ ꯔꯤꯟꯗꯔ ꯌꯥꯎꯕ ꯐꯨꯔꯤꯠꯇ ꯑꯣ ꯑꯃ ꯈꯉꯦ ꯈꯪꯉꯦ ꯈꯪꯉꯦ ꯑ ꯑꯃ ꯈꯔꯡ ꯑꯃꯥ ꯋꯥꯏꯠ ꯃꯆꯨꯒꯤꯗꯣ ꯅꯠꯇ꯭ꯔꯣ ꯍꯣꯏ ꯕꯂꯦꯛ ꯀꯩꯀ ꯂꯩꯗꯗꯤ ꯃꯆꯨꯃꯩꯖ‌ꯦ ꯍꯣꯏ ꯑꯃ ꯑꯗ ꯑꯗꯨ ꯐꯖꯕꯅꯦ ꯇꯤꯅ ꯂꯨꯄꯥ ꯆꯩꯉꯥꯔ ꯀꯌꯥꯅꯣ ꯑꯝ ꯄꯤꯕꯅꯤ
ꯑꯗꯨꯗꯤ ꯌꯥꯝ ꯄꯥꯃꯦ ꯑꯩ
ꯑꯗꯨꯏꯗꯣ ꯏꯁꯥꯅ ꯄ꯭ꯔꯤꯟ ꯏꯁꯥꯅ ꯄꯔꯤꯟ ꯇꯧꯖꯔꯁꯖꯨ ꯌꯥꯏꯗ ꯐꯤꯠ ꯌꯥꯝꯃꯦ
ꯍꯣꯏ ꯌꯥ
ꯍꯣꯏ ꯌꯥꯏ ꯑꯗꯣ ꯆꯧꯉꯥꯗꯣ ꯀꯩꯁꯨ ꯇꯥꯡꯗꯤ ꯇꯥꯡꯗꯦꯕ ꯑꯃ ꯑꯣꯜꯂꯤ ꯌꯨ ꯃꯥꯏ ꯒ꯭ꯔꯜ ꯐ꯭ꯔꯦꯟꯒ ꯇꯧꯔꯒ ꯑꯃ ꯀꯩꯅꯣ ꯐꯨꯔꯤꯠ ꯃꯅꯤꯡꯗ ꯌꯥꯝ ꯅꯞꯄꯗꯣ ꯑ ꯑꯗꯨꯄꯥꯏ ꯇꯧꯏ ꯑꯣꯏ ꯑꯗꯨꯒꯨꯝꯕꯅꯦꯕ ꯎꯝ ꯑꯁ ꯑꯈꯣꯏ ꯑꯗꯨ ꯐꯨꯔꯤꯠꯇꯨ ꯂꯩꯔꯒ ꯑꯁ ꯍꯟꯇꯛ ꯆꯠꯀꯥꯟꯗ ꯑꯈꯣꯏ ꯁꯥꯏ ꯄꯤꯖꯦꯔ ꯈꯜꯂꯤ ꯑꯈꯣꯏ ꯀꯣꯆꯤꯡꯗꯣ ꯑꯗ ꯑꯗꯨ ꯑꯗꯨꯏ ꯐꯨꯔꯤꯠꯇꯣ ꯂꯤꯠꯂꯒ ꯂꯥꯛꯄ ꯀꯄꯜ ꯑꯃ ꯌꯥꯎ ꯑꯁꯁ ꯌꯦꯡꯉꯝ ꯅꯥꯕꯖꯤꯗꯤꯕ ꯑꯣꯟꯂꯤ ꯌꯨꯒ ꯊꯥꯔꯒ ꯅꯦꯔꯃꯥꯔꯒꯤ ꯑꯦꯟꯗꯣꯒꯛ ꯂꯩꯍꯧꯔꯦ ꯅꯣꯏ ꯁꯥꯏꯔꯣ ꯑꯗꯂꯩ ꯑ ꯍ ꯍ ꯕ꯭ꯔꯥꯖꯤꯜ
ꯅꯦꯃꯥꯔ ꯊꯣꯛꯂꯛꯇꯕ꯭ꯔꯥ ꯑꯩꯅ ꯕꯣꯜ ꯕꯣꯜ ꯂꯦꯡꯀꯥꯟꯗ ꯀꯩꯅꯣ ꯇꯧꯔꯤꯅꯦ ꯃꯥꯅ ꯏꯁꯦꯅꯦ ꯃꯥꯔ ꯃꯥꯗꯤ ꯑꯩ ꯌꯦꯡꯗꯦꯕ ꯕꯣꯜꯗꯤ ꯄꯨꯡꯗꯣ ꯊꯦꯡꯉꯝꯅꯤꯅ ꯑꯗ ꯃꯥꯅ ꯁꯤꯅꯤꯃꯥ ꯅꯣꯡꯉꯍꯜꯂꯒ ꯋꯥꯔꯤꯒ ꯇꯧꯕꯖꯤꯗ ꯑꯩꯅ ꯅꯦꯔꯄꯥꯜ ꯊꯣꯛꯂꯛꯇꯦꯒ ꯍꯥꯏꯕ ꯇꯤꯋꯥꯛ ꯀꯅꯣ ꯇꯧꯅꯤ ꯀ
ꯇꯩꯅꯤꯀ ꯍꯝ ꯅꯨꯡꯉꯥꯏꯇꯩꯕ ꯑꯁ ꯀꯨꯀꯤꯁ ꯁꯤꯗ ꯑꯃ ꯊꯣꯛꯏ ꯕ‌ꯦꯔꯥ ꯊꯤ ꯀꯥꯏꯉꯣ ꯂꯨꯄꯥ ꯆꯥꯝꯃ ꯄꯤꯕ
ꯍꯥꯥ
ꯀꯨꯀꯤꯖꯇꯅꯦ ꯑꯥ ꯕꯦꯔꯥ ꯀꯥꯞ ꯕ ꯑꯝ ꯂꯩꯔꯦ ꯍꯥꯏꯕ ꯂꯨꯄꯥ ꯆꯥꯝ ꯄꯤꯕꯗ ꯑꯁ ꯂꯣꯏꯔ‌ꯦ ꯂꯣꯏꯔꯦ ꯎꯨꯡꯉꯣ ꯑꯔꯣꯏꯕꯤꯅꯤ ꯑꯗꯨꯗꯤ ꯏꯃꯥꯟꯅꯕꯨ ꯅꯨꯃꯤꯠ ꯅꯤꯅꯤ ꯍꯟꯗꯦ ꯌꯥꯔ ꯇꯨꯃꯒꯦ ꯑꯗꯨꯝꯕꯗꯤꯑꯣ ꯑꯩꯖꯨ ꯑꯁ ꯑꯩ ꯅꯣꯛ ꯑꯩ ꯅꯣꯛꯑꯅꯤꯀꯣ ꯑꯩ ꯆꯥꯕꯨꯗꯤ ꯆꯥꯏꯌꯦꯕꯀꯣ ꯑꯩ ꯇꯪꯈꯥꯏ ꯑꯃ ꯆꯥꯏꯌꯦꯕ ꯃꯥꯅ ꯇꯔꯦꯠ ꯆꯥꯏ ꯍꯥꯏꯕ ꯑꯁ ꯂꯣꯏꯔ ꯂꯣꯏꯔꯦ ꯅꯨꯃꯤꯠ ꯅꯤꯅꯤ ꯍꯟꯗꯦ ꯃꯥ ꯉꯁꯤꯕꯨꯗꯤ ꯌꯥ ꯈꯥꯇ ꯇ ꯅꯍꯥꯟꯒꯤꯗꯤ ꯏꯁ ꯂꯣꯏ
ꯃꯁꯥꯗꯥ ꯒꯌꯥꯟ ꯇꯥꯖꯗ꯭ꯔꯦ ꯉꯔꯥꯡ ꯅꯍꯥꯟ ꯅꯍꯥꯟ ꯆꯥꯕ ꯉꯁꯤꯕꯧ ꯒꯌꯥꯟꯄꯥ ꯇꯥꯗꯦ ꯃꯁꯥ
ꯑꯗꯨꯝꯕꯗꯤ ꯇꯧꯔꯣꯏ ꯇꯜꯂꯤ
ꯑꯗꯨꯝꯕ ꯆꯥꯗꯣꯏꯁꯔꯨꯛ ꯊꯛꯆꯒ‌ꯦꯉ‌ꯣ ꯆꯨꯃꯀꯥ ꯊꯔꯦꯖꯤꯌꯨ
ꯍꯥ
ꯆꯨꯃꯥꯟꯀꯥꯟꯗꯅꯤ ꯍꯧꯖꯤꯛ ꯄꯨꯡ ꯍꯧꯖ ꯍꯧꯖꯤꯛ ꯄꯨꯡ ꯀꯌꯥ ꯇꯥꯔꯦ ꯄꯨꯡ ꯑꯍꯨꯝꯒ ꯃꯤꯅꯤꯠ ꯀꯨꯟꯊ꯭ꯔꯥꯎꯉꯥ ꯆꯠꯂ‌ꯦ ꯋꯥꯠꯂꯤꯗ ꯐꯥꯏꯐ ꯑꯗꯋꯥꯏꯗ ꯑꯩ ꯄꯨꯡ ꯐꯣꯔ ꯊꯥꯔꯇꯤ ꯇꯥꯔꯦ ꯄꯨꯡ ꯄꯨꯡꯗ ꯃꯤꯅꯤꯠ ꯀꯨꯟꯊꯔꯥꯎ ꯃꯉꯥꯖꯦ ꯄꯨꯡ ꯑꯃ ꯁꯤꯗ ꯋꯥꯠꯂꯤꯕ ꯅꯪꯅ ꯆꯠꯁꯦ ꯍꯥꯏ ꯃꯇꯝꯁꯦ ꯑꯝ ꯑꯗꯣ ꯋꯦꯗꯔꯖꯦ ꯌꯦꯡꯕ ꯃꯇꯝꯗ ꯋꯦꯗꯔꯖꯦ ꯃꯝꯁꯤꯜꯂꯦ ꯕꯥ ꯍꯧꯖꯤꯛ ꯅꯣꯡ ꯆꯨꯔꯥꯖꯨ ꯆꯦꯟꯒꯗꯝꯅꯤ ꯑꯩ ꯅꯪꯒꯤꯗꯨꯕꯨ ꯑꯩ ꯍꯌꯦꯡ ꯂ ꯍꯥꯡꯆꯤꯠꯂꯥ ꯐꯣꯟ ꯇꯧꯔꯒꯥ ꯑꯈꯣꯏ ꯁꯥꯏ ꯃꯃꯥꯟꯅꯕ
ꯑꯗꯨꯒ ꯀꯣꯜ ꯑꯝ ꯇꯧꯔꯟꯕ ꯍꯥꯏꯇꯥꯔꯦ ꯑꯁꯤꯒꯤꯁꯦ ꯀꯩꯅꯣ ꯄꯤꯕꯗ ꯆꯦꯔꯪꯁꯤ ꯌꯥꯎꯔ ꯐꯖꯔꯣꯏꯗꯥ ꯁꯤ ꯆꯦꯔꯪꯁꯦ ꯂꯧꯊꯣꯛꯈ꯭ꯔꯕꯦ ꯍꯣꯔꯦꯟ ꯄꯤꯕꯗ
ꯍꯣꯔꯦꯟ ꯂꯧꯊꯣꯛ ꯍꯣꯔꯦꯟ ꯄꯤꯕꯗꯤ ꯆꯦꯔꯪꯗꯣ ꯂꯧꯊꯣꯛꯎꯁꯤꯗ ꯄꯨꯈꯤꯕ ꯆꯦꯔꯪ ꯗꯣ ꯌꯥꯎ
ꯎꯝ ꯄꯨꯡ ꯀꯌꯥ ꯑꯗꯥꯏ ꯂꯛꯑꯃꯝ ꯃꯤꯅꯣ ꯍꯥꯏꯁꯦ ꯑꯗꯤ ꯆꯦꯔꯪ ꯗꯤ ꯌꯥꯎꯗꯕꯤ ꯑꯃ ꯃꯣꯏ ꯈꯥꯎ ꯆꯦꯒꯤ ꯑꯃ ꯂꯩꯕꯗꯣ ꯑꯗꯨꯝꯕꯗꯣ ꯑꯣꯏꯗꯤ ꯀꯥꯏꯗꯕ ꯑꯁꯤꯗꯤ ꯏꯕꯨꯡ ꯑꯃ ꯀꯩꯅꯣ ꯍꯣꯁꯄꯤꯇꯥꯜꯗ ꯊꯝꯕꯅ ꯇꯞꯅ ꯑꯗꯨꯧ ꯃꯥꯜꯂꯦ ꯍꯥꯏꯕ ꯍꯣꯏ ꯍꯣꯏ ꯍꯣꯏ ꯍꯣꯏ ꯑꯗꯨꯏ ꯆꯦ ꯔꯪ ꯗꯨꯅꯦꯕꯥ
ꯌꯥꯗꯦ ꯅꯕꯥ ꯉꯥꯁꯥꯢ ꯄꯨꯡ ꯀꯌꯥ ꯑꯗꯥꯏ ꯂꯥꯑꯃꯤ ꯍꯥꯢꯁꯦ
ꯍꯥꯥ
ꯄꯨꯨꯡ ꯀꯌꯥ ꯑꯗꯥꯏ ꯂꯥꯑꯃꯃꯤ